ꯇꯥꯕ꯭ꯔꯣ
ꯍꯜꯂꯣ ꯇꯥꯏꯌꯦ
ꯏꯆꯟ ꯂꯩꯀꯥꯏꯒꯤ ꯏꯆꯟ ꯄꯨꯡ ꯑꯍꯨꯝ ꯃꯈꯥꯏ ꯅꯨꯡꯉꯥꯏꯔꯤꯌꯦ ꯀꯝ ꯀꯝ ꯂꯦꯟꯂꯤꯒꯦ
ꯕꯤꯗꯤꯌꯣ ꯌꯦꯡꯉꯒ
ꯑꯩ ꯍꯛꯀꯥꯝ ꯆꯟꯗꯕꯤꯗ ꯐꯥꯖꯅ ꯍꯥꯏꯌꯣ
ꯍꯥ
ꯍꯀꯥꯝ ꯆꯟꯗꯕꯤꯗ ꯐꯥꯖꯅ ꯍꯥꯏꯌꯣ
ꯚꯗꯤꯑꯣ ꯌꯦꯡꯉꯦꯕ
ꯀꯔꯤ ꯚꯤꯗꯤꯑꯣ ꯌꯦꯡꯕ꯭ꯔꯣ
ꯈꯪꯗꯦ ꯑꯗꯨꯝ ꯎꯕꯗꯣ ꯌꯦꯡꯕꯅꯤ
ꯚꯤꯗꯤꯑꯣꯗꯤ ꯐꯥꯖꯅ ꯌꯦꯡꯕ ꯌꯥꯠꯅꯤꯅꯦ ꯑꯩꯈꯣꯏꯒꯤ ꯏꯆꯟꯖꯦ ꯃꯤꯠꯀ ꯁꯣꯛꯀꯅꯤꯀꯣ
ꯍꯦ ꯐꯥꯖꯅ ꯁꯥꯏ ꯑꯣꯝꯆꯥꯛ ꯅꯩꯌꯦ ꯑꯣꯝꯆꯥꯛ ꯅꯩꯌꯦ ꯗꯥꯏꯔꯦꯛ ꯑꯣ ꯄꯨꯡ ꯀꯌꯥ ꯇꯨꯝꯗꯣꯏꯅꯣ ꯅꯪ ꯇꯨꯝꯅꯤꯡꯗ꯭ꯔꯤꯕꯣ
ꯑꯥ ꯇꯨꯝꯃꯅꯤ
ꯇꯨꯝꯃꯅꯤ ꯍꯌꯦꯡꯅ ꯄꯨꯡ ꯀꯌꯥꯗ ꯍꯧꯒꯠꯇꯣꯏꯅꯣ
ꯎꯝ ꯁꯤꯁꯛꯇ
ꯄꯨꯡ ꯇꯔꯨꯛꯇꯥ
ꯑꯥ
ꯄꯨꯡ ꯇꯔꯨꯛꯇꯤ ꯉꯜꯃꯟꯗ꯭ꯔꯣ
ꯉꯟꯒꯅꯤꯀꯣ
ꯑꯩ ꯉꯥꯜꯂꯦ ꯄꯨꯡ ꯄꯨꯡ ꯇꯔꯦꯠ ꯑꯗꯨꯋꯥꯏꯗ ꯍꯧꯒꯠꯂꯣ ꯀꯣ
ꯎꯝ
ꯋꯥꯔꯝꯃꯅꯤꯕ ꯉꯁꯥꯏ ꯉꯁꯤ ꯉꯁꯤꯁꯨ ꯊꯕꯛ ꯇꯞ ꯇꯥꯏ ꯁꯨꯔꯦ ꯅꯠꯇ꯭ꯔꯥ
ꯇꯧꯋꯣ
ꯋꯥꯔ ꯋꯥꯔꯝꯃꯅꯤ
ꯋꯥꯔꯦ ꯋꯥꯔꯦ
ꯈꯔ ꯊꯦꯡꯅ ꯍꯧꯒꯠꯂꯨ ꯑꯩꯁꯦ ꯍꯌꯦꯡ ꯄꯨꯡ ꯃꯉꯥ ꯃꯉꯥ ꯃꯈꯥꯏꯗꯨꯋꯥꯏꯗ ꯍꯧꯒꯠꯂꯦ ꯑꯗꯨꯝ ꯃꯦꯀꯞ ꯊꯣꯛꯂꯛꯀꯅꯦꯕ ꯃꯉꯥ ꯃꯉꯥ ꯃꯈꯥꯏꯗꯨꯋꯥꯏꯗ
ꯎꯝ ꯅꯪꯒꯤ ꯉꯅꯥ ꯍꯧꯒꯠꯂꯨꯀꯣ ꯉꯟꯅ ꯍꯧꯒꯠ ꯀꯔꯤ ꯀꯔꯤꯅꯣ ꯇꯧꯔꯒ ꯉꯟꯅ ꯂꯥꯛꯑꯣ ꯑꯩꯁꯨ ꯉꯟꯅ ꯂꯥꯛꯀꯅꯤ
ꯀꯔꯤ ꯀꯔꯤ ꯑꯩ ꯇꯧꯅꯤꯡꯉꯥꯏ ꯂꯩꯇꯦꯗ ꯍꯧꯒꯠꯂꯅꯤ ꯍꯧꯒꯠꯂꯒ ꯑꯥ ꯐꯔꯣꯟ ꯁꯧꯗꯧ ꯂꯩꯕꯀꯣ ꯐꯔꯣꯟ ꯈꯔ ꯁꯣꯔꯅꯤ
ꯄꯨꯡ ꯀꯌꯥꯗ ꯂꯣꯏꯒꯦ
ꯄꯨꯡ ꯅꯤꯄꯥꯟꯋꯥꯏꯗ ꯑꯗꯨꯝ ꯆꯥꯕ ꯌꯥꯔꯦ ꯑꯩꯈꯣꯏꯗꯤ
ꯆꯥꯎꯀꯣ ꯍꯌꯦꯡ ꯅꯤꯄꯥꯟꯗ ꯑꯗꯨꯗꯤ
ꯍꯣꯏ
ꯅꯤꯄꯥꯜꯗ ꯆꯥꯔꯣ ꯑꯗꯨꯒ ꯃꯥꯄꯜ ꯑꯗꯨꯋꯥꯏꯗ ꯅꯤꯄꯥꯜ ꯃꯈꯥꯏ ꯃꯥꯄꯜ ꯑꯗꯨꯋꯥꯏꯗ ꯂꯥꯛꯀꯅꯤ
ꯉꯟꯅ ꯐꯤ ꯁꯨꯗꯣꯛꯑꯒꯦ ꯁꯨꯗꯣꯛꯑꯒ ꯀꯩꯀꯩꯅꯣ ꯇꯧꯔꯀꯦ ꯋꯥꯛꯀꯤꯡ ꯉꯥꯛ ꯆꯠꯄ ꯀꯣ ꯅꯠꯇ꯭ꯔꯣ
ꯎꯝ ꯎꯝ ꯑꯗꯨꯗꯤ
ꯃꯤꯅ ꯍꯀꯝ ꯆꯜꯂꯒ ꯅꯪꯁꯨ ꯆꯜꯂꯤꯅꯤ ꯊꯋꯥꯟꯃꯤꯆꯥꯛ ꯎꯔꯦ
ꯎꯋꯦ
ꯎꯝ ꯑꯩꯒꯤ ꯉꯁꯥꯏ ꯍꯩꯅꯧ ꯍꯩꯅꯧ ꯍꯦꯛꯄꯗꯨ ꯑꯗꯨ ꯆꯔ ꯁꯦꯝꯕ ꯍꯥꯏꯔꯗꯤ ꯁꯦꯝꯕ ꯌꯥꯅꯤꯅꯦ
ꯑꯥ ꯍꯩꯇꯦ
ꯑꯝ ꯑꯥꯔꯇꯥꯔꯐꯥꯎ ꯁꯦꯝꯕ ꯍꯩꯇꯦ ꯆ ꯆꯩ ꯆꯥꯒꯦꯔꯣ
ꯍꯩꯇꯦ ꯐꯣꯟꯗ ꯌꯦꯡꯉꯗꯤ ꯍꯩꯒꯅꯤ ꯑꯗꯨ ꯑꯣꯏꯔꯁꯨ ꯊꯥꯎꯒꯨꯝꯕ ꯃꯆꯥꯟ ꯌꯥꯝ ꯆꯪꯕꯅꯦꯕ
ꯎꯝ ꯃꯆꯜ ꯆꯪꯉꯒ ꯍꯦꯟꯅ ꯍꯥꯎꯏꯅꯦ ꯌꯦꯡꯉꯣ ꯃꯤꯗꯤꯀꯣ ꯐꯖ ꯐꯖꯅ ꯁꯦꯝꯕ ꯌꯥꯝ ꯌꯥꯝ ꯍꯩꯕ ꯌꯥꯎꯋꯦ
ꯎꯝ ꯑꯗꯨ ꯅꯨꯄꯤꯁꯤꯡꯗꯣ ꯀꯣꯏꯔꯣ
ꯑꯗꯨ ꯅꯨꯄꯤꯁꯤꯡꯗꯣ ꯀꯣꯏꯅꯕ ꯏꯆꯟꯅ ꯃꯇꯦꯡ ꯄꯥꯡꯕꯤꯔꯣꯀꯣ
ꯎꯝ
ꯌꯥ ꯌꯥ ꯌꯥꯕ ꯅꯠꯇ꯭ꯔꯣ
ꯌꯥꯗꯦ
ꯑꯗꯨꯒꯨꯝꯕ ꯍꯩꯕ ꯅꯨꯄꯤꯁꯤꯡꯗꯨ ꯊꯤꯕꯤꯔꯣ ꯃꯁꯛ ꯃꯇꯧ ꯐꯖꯕꯤ ꯋꯥꯉꯥꯡ ꯁꯉꯥꯡꯗ ꯏꯪ ꯇꯝ ꯔꯥꯁꯤ ꯌꯥꯎꯕꯤ
ꯎꯝ ꯊꯤꯕ ꯆꯠꯂꯣꯏ ꯌꯥꯝ ꯂꯩꯔꯤꯗꯨꯗꯤ
ꯅꯪꯅ ꯊꯤꯕꯤꯔꯣ ꯍꯥꯢꯕꯅꯦ
ꯊꯤꯗ꯭ꯔꯁꯨ ꯌꯥꯔꯦꯅ ꯀ꯭ꯌꯨꯗ ꯂꯦꯞꯄꯤꯗꯨꯕꯨ
ꯅꯪꯅ ꯊꯤꯕꯤꯌꯨꯕ
ꯎꯝ ꯍꯩꯗꯦ ꯑꯩ
ꯢꯁ ꯑꯩꯗꯤ ꯊꯤꯕ ꯍꯥꯏꯇꯦ ꯅꯪ ꯅꯣꯏ ꯅꯃꯥꯟꯅꯕꯤ ꯍꯣꯏ ꯑꯗꯒꯤ ꯅꯣꯏ ꯈꯪꯅꯕ ꯌꯥꯎꯔꯒꯗꯤ ꯊꯤꯕꯤꯌꯨ ꯍꯥꯏꯕꯩ ꯋꯥꯅꯤ ꯑꯩꯅ
ꯂꯩꯇꯦ
ꯀꯔꯤꯒꯤ ꯂꯩꯇꯦ ꯀꯥꯏꯅ ꯁꯤꯌꯥ ꯅꯪ ꯑꯣꯏꯅ ꯀꯣꯏꯔꯒꯦꯗ ꯑꯗꯨꯗꯤ
ꯆꯠꯂꯣꯍꯦ ꯌꯥꯗꯦ
ꯀꯔꯤꯒꯤ
ꯅꯪ ꯑꯣꯏꯅ ꯀꯣꯏꯔꯒꯦꯗ ꯃꯁꯛ ꯃꯇꯧ ꯃꯁꯛ ꯃꯇꯧ ꯐꯖꯕꯤ ꯋꯥꯉꯥꯡ ꯋꯥꯉꯥꯡ ꯁꯉꯥꯡ ꯔꯥꯁꯤ ꯌꯥꯎ ꯏꯪꯅ ꯉꯥꯡꯕ ꯍꯩꯕꯤ ꯅꯪꯉꯣꯟꯗ ꯑꯣꯏꯅ ꯀꯣꯏ ꯅꯪꯉꯣꯟꯗ ꯑꯣꯏꯅ ꯀꯣꯏꯔꯒꯦ
ꯎꯝ ꯀꯣꯏꯔꯣ ꯀꯣꯏꯔꯣ
ꯏꯃꯥ ꯌꯥꯕꯤꯔꯣꯗꯅ
ꯌꯥꯗꯦ
ꯀꯩꯒꯤ ꯅꯨꯄꯥ ꯑꯇꯣꯞꯄ ꯂꯩꯔꯕꯣ
ꯂꯩꯇꯦ
ꯂꯩꯇ꯭ꯔꯗꯤ ꯏꯕꯥꯅꯤ ꯅꯨꯡꯁꯤꯅꯔꯖꯤ ꯀꯣꯏꯅꯔꯖꯤ ꯀꯩꯅꯣ ꯀꯩꯒꯤꯅꯣ ꯑꯩ ꯅꯨꯡꯁꯤꯗꯦ ꯍꯥꯏꯔꯣ ꯑꯩ ꯄꯥꯝ ꯑꯩ ꯄꯥꯝꯗꯕ꯭ꯔꯥ
ꯇꯜꯂꯦ
ꯄꯥꯝꯗꯦ
ꯎꯝ ꯄꯥꯝꯗꯦ ꯅꯪ ꯏꯁꯧ ꯌꯥꯝ ꯂꯥꯡꯒꯜꯂꯤ ꯍꯥꯏ
ꯏꯁꯧ ꯂꯥꯡꯒꯟꯂꯤ ꯍꯥꯏꯌꯦ
ꯎꯝ
ꯏꯁꯧ ꯂꯥꯡꯒꯜꯂꯁꯨ ꯍꯌꯦꯡꯋꯥꯏ ꯅꯨꯡꯁꯤꯅ ꯇꯧꯕꯤꯗꯨꯅꯦ ꯂꯨꯅ
ꯎꯝ ꯄꯝꯗꯦ
ꯍꯣꯏ ꯍꯣꯏ ꯄꯥꯝꯗ꯭ꯔꯗꯤ ꯑꯇꯣꯞꯄ ꯊꯤꯕ ꯇꯥꯕꯅꯤ ꯀꯩꯅꯣ ꯎꯄꯥꯏ ꯂꯩ
ꯎꯝ ꯊꯤꯕꯤꯌꯣ
ꯑꯩꯅ ꯄꯥꯝꯖꯔꯁꯨ ꯏꯆꯟꯅ ꯄꯥꯝꯗ꯭ꯔꯗꯤ ꯑꯇꯣꯞꯄ ꯊꯤꯕ ꯇꯥꯕꯅꯦ ꯎꯄꯥꯏ ꯂꯩꯇꯦ ꯑꯩꯒꯤꯁꯨ ꯑꯐꯕ ꯍꯦꯟꯅ ꯐꯕ ꯂꯥꯛ ꯂꯥꯛꯀꯅꯤꯗ ꯍꯥꯏꯔꯤꯁꯤꯀꯣ
ꯎꯝ
ꯎꯝ ꯍ ꯍ ꯋꯥꯔꯦ ꯋꯥꯔꯦ ꯋꯥꯔꯦ ꯑꯁ ꯏꯆꯟꯒ ꯋꯥꯔꯤ ꯁꯥꯕꯁꯦ ꯌꯥꯝ ꯅꯨꯡꯉꯥꯏ
ꯇꯨꯝꯅꯤꯡꯉꯦ ꯑꯩꯗꯤ
ꯎꯝ ꯏꯁ ꯀꯩꯒꯤ ꯇꯨꯝꯅꯤꯡꯉꯤꯕ ꯑꯦ ꯋꯥꯔꯤ ꯁꯥꯕ ꯂꯣꯏꯔꯒ ꯇꯨꯝꯒ꯭ꯔꯣ
ꯑꯥ
ꯋꯥꯔꯤ ꯁꯥꯕ ꯂꯣꯏꯔ ꯑꯗꯨ ꯄꯨꯡ ꯄꯨꯡ ꯃꯥꯄꯟ ꯇꯥꯁꯜꯂꯦ ꯑꯩꯁꯨ ꯉꯍꯥꯛ ꯂꯩꯩꯔꯗꯤ ꯆꯪꯉꯅꯤ ꯄꯨꯡ ꯃꯥꯄꯟ ꯇꯥꯁꯜꯂꯛꯑꯦꯕ ꯇꯥꯗꯣꯔꯦꯕ
ꯅꯣꯏ ꯀꯩꯅꯣꯗꯤ ꯇꯨꯝꯒ꯭ꯔꯕꯣ ꯅꯣꯏ ꯅꯝ ꯅꯣꯏ ꯃꯃꯥ ꯀꯩꯅꯣꯗꯤ
ꯎꯝ ꯇꯨꯝꯈ꯭ꯔꯦ ꯃꯨꯛꯕꯥꯡ ꯐꯖꯅ ꯌꯦꯡꯉꯒ ꯇꯨꯝꯈ꯭ꯔꯦ
ꯏꯁꯥꯁꯦ ꯅꯞ ꯅꯞ ꯂꯥꯎꯋꯦ ꯍꯣꯔꯦꯟ ꯆꯪꯒ ꯏꯔꯨꯖꯔꯒꯦ ꯏꯔꯨꯖꯔ ꯒ꯭ꯌꯥꯟ ꯇꯥꯅ ꯇꯨꯝꯃꯒꯦ ꯉꯁꯤꯗꯤ ꯅꯨꯡꯉꯥꯏꯅ ꯑꯁꯤ ꯅꯨꯃꯤꯠꯁꯤꯅ ꯑꯩꯅ ꯉꯥꯏꯔꯤꯁꯤ ꯅꯨꯡꯉꯥꯏꯅ ꯄꯣꯠꯊꯥꯒꯦꯅ꯫ ꯑꯩꯗꯤ ꯍꯞꯇꯥꯗ ꯀꯌꯥ ꯐꯪꯗꯕꯅꯤꯅꯀꯣ ꯅꯣꯏꯒꯤ ꯑꯗꯨꯃꯥꯏꯅ꯫
ꯇꯥꯔꯕ꯭ꯔꯣ꯫
ꯇꯥꯑꯦ꯫
ꯅꯣꯏꯒꯤ ꯑꯗꯨꯃꯥꯏ ꯅꯨꯡꯇꯤꯒꯤ ꯄꯣꯊꯥ ꯐꯪꯗꯕꯅꯤꯅ ꯍꯞꯇꯥꯗ ꯑꯩꯈꯣꯏꯗꯤ
ꯌꯥꯔꯦ ꯅꯁꯨꯣ ꯀꯣꯠꯇꯤꯗꯤ꯫
ꯑꯅꯤꯔꯛ ꯑꯍꯨꯝꯔꯛ ꯈꯛꯇꯅꯤ ꯑꯩꯈꯣꯏ ꯄꯣꯊꯥ ꯐꯪꯉꯤꯁꯦ ꯑꯗꯨꯅ ꯍꯧꯒꯠꯅꯤꯡꯗ ꯅꯨꯡꯉꯥꯏꯅ ꯄꯨꯊꯥꯔꯒꯦ꯫
ꯎꯝ ꯇꯨꯝꯃꯨ ꯇꯨꯝꯃꯨ꯫
ꯅꯨꯡꯉꯥꯏꯅ ꯇꯨꯝꯒꯦ ꯈꯪꯗꯦ ꯆꯪꯉꯒ ꯕꫭꯜ ꯌꯦꯡ ꯆꯥ ꯈꯪꯗꯦ ꯋꯥꯔꯜ ꯀꯞꯇ꯫ ꯕ꯭ꯔꯥꯖꯤꯜꯒ ꯂꯩꯕꯅꯦ ꯕ꯭ꯔꯥꯖꯤꯜ ꯕ꯭ꯔꯥꯖꯤꯜ ꯂꯩꯕꯅꯦ ꯄꯨꯡ ꯇꯔꯥ ꯃꯈꯥꯏꯗ꯫
ꯉꯁꯤ꯫
ꯍꯣꯏ꯫
ꯎꯝ꯫
ꯕ꯭ꯔꯥꯖꯤꯜ ꯂꯩꯕꯅꯦ ꯕ꯭ꯔꯥꯖꯤꯜꯒꯤ ꯑꯩ ꯑꯝꯇ ꯌꯦꯡꯗ꯭ꯔꯤ ꯑꯥꯏꯕ꯫
ꯌꯦꯡꯉꯨꯅꯦ꯫
ꯌꯦꯡꯒꯦ ꯅꯦꯠꯄꯦꯛꯁꯤ ꯌꯥꯝ ꯆꯥꯏꯅꯦ꯫
ꯎꯝ꯫ ꯀ꯭ꯋꯥꯂꯤꯇꯤꯗꯣ ꯎꯝ ꯂꯣ ꯎꯝ ꯊꯝꯃꯣ꯫
ꯂꯣ ꯊꯝꯃꯗꯤ ꯀꯥꯏꯗꯒꯤꯅꯣꯗ ꯌꯦꯡꯕ ꯑꯩꯅ ꯁꯦꯡꯉꯗꯤ ꯌꯦꯡꯕ ꯅꯨꯡꯉꯥꯏꯇꯦꯕ꯫
ꯎꯝ ꯒꯣꯜ ꯆꯟꯕ ꯆꯟꯗꯕ ꯈꯪꯉꯗꯤ ꯌꯥꯔꯦ꯫
ꯑꯩꯒꯤꯗꯤ ꯀꯩꯅꯣꯗ ꯌꯦꯡꯕ ꯑꯗꯨꯝ ꯌꯥꯅꯤ ꯍꯥꯏꯗꯤ ꯀꯩꯅꯣꯄꯠ ꯅꯦꯠꯁꯦ ꯇꯪꯈꯥꯏ ꯐꯥꯎ ꯆꯟꯗ꯭ꯔꯤ ꯍꯥꯏꯕ꯫
ꯎꯝ꯫
ꯋꯥꯟ ꯋꯥꯟ ꯖꯤꯕꯤ ꯑꯃꯒꯤ ꯆꯥꯡꯗ ꯂꯩꯔꯤꯌꯦ꯫
ꯎꯝ꯫
ꯆꯪꯉ ꯑꯗꯨꯝ ꯌꯦꯡꯉꯛꯀꯦ ꯏꯔꯨꯖꯔꯒꯀꯣ꯫ ꯆꯪꯉꯅꯤ ꯏꯔꯨꯖꯊꯣꯛꯑꯅꯤ ꯑꯗꯨꯒꯥ ꯕꯣꯜ ꯌꯦꯡꯕ ꯇꯥꯏꯃꯤꯡꯗꯣ ꯃꯇꯝꯗꯣ ꯆꯞ ꯆꯥꯅ ꯇꯥ ꯇꯥꯔꯅꯤ꯫
ꯎꯝ꯫
ꯅꯨꯡꯉꯥꯏꯅ ꯌꯦꯡꯊꯣꯛꯈ꯭ꯔꯒꯦ ꯑꯗꯨꯅꯒ ꯇꯨꯝꯑꯒꯦ꯫ ꯇꯨꯝꯃꯒ ꯍꯌꯦꯡ ꯋꯥ ꯍꯌꯦꯡ ꯑꯃꯨꯛ ꯏꯆꯟꯒ ꯋꯥꯔꯤ ꯑꯃꯨꯛ ꯁꯥꯕ ꯇꯥꯕꯅꯦ꯫ ꯅꯠꯇ꯭ꯔꯣ꯫
ꯃꯥꯅꯤ ꯃꯥꯅꯤ꯫
ꯇꯥꯏꯕꯪꯒꯤ ꯇꯥꯏꯕꯪꯗ ꯈ꯭ꯋꯥꯏꯗꯒꯤ ꯅꯨꯡꯁꯤ ꯅꯨꯡꯁꯤꯕꯗꯤ ꯑꯈꯣꯏ ꯏꯆꯟꯅꯤ ꯁꯦꯁ ꯗꯥꯏꯂꯣꯛ ꯀꯥꯞꯄ ꯍꯧꯔꯒꯦ꯫ ꯊꯋꯥꯟ ꯃꯤꯆꯥꯛ ꯎꯔꯦ ꯍꯧꯖꯤꯛꯇꯤ꯫ ꯉꯁꯥꯏ ꯉꯥꯏ ꯉꯁꯥꯏ ꯎꯗꯦ ꯍꯥꯏꯕꯗꯣ ꯎꯔꯦ꯫
ꯎꯝ꯫
ꯃꯩ ꯃꯩꯗꯤ ꯂꯥꯛꯄ꯭ꯔꯣ꯫
ꯃꯩꯗꯤ ꯎꯝ ꯑꯗꯨꯝ ꯂꯥꯛꯑꯦ꯫
ꯎꯝ ꯃꯩ ꯂꯥꯛꯑꯗꯤ ꯃꯩ ꯃꯩ ꯊꯥꯔꯒ ꯇꯨꯝꯕ꯭ꯔꯣ ꯃꯩ ꯃꯨꯠꯊꯠꯂꯒ ꯇꯨꯝꯕ꯭ꯔꯣ
ꯃꯨꯊꯠꯇ꯭ꯔꯤ
ꯃꯨꯊꯠꯇꯣꯏꯔꯥ
ꯑꯥ
ꯎꯝ
ꯉꯍꯥꯜꯂꯗꯤ ꯇꯨꯝꯕ ꯅꯨꯡꯉꯥꯏꯇꯦꯕ ꯃꯤꯠꯇꯣ
ꯑꯈꯣꯏꯁꯨꯅꯦ ꯉꯥꯜꯂꯗꯤ ꯇꯨꯝꯕ ꯍꯩꯅꯗꯦ ꯃꯤꯠ ꯑꯩꯈꯣꯏ ꯑꯈꯣꯏꯗꯤ ꯃꯩ ꯂꯣꯏ ꯂꯣꯏ ꯃꯨꯠꯊꯠꯂꯒ ꯇꯨꯝꯕꯅꯦꯕ ꯃꯤꯠ ꯊꯛꯄꯅꯦ ꯉꯥꯜꯂꯗꯤꯀꯣ ꯉꯥꯜꯂꯗꯤ ꯇꯨꯝꯕ ꯍꯩꯅꯗ꯭ꯔꯦ ꯍꯦꯕꯤꯠꯁꯦ
ꯑꯗꯨꯅꯦ
ꯎꯝ ꯍꯣꯍꯣ ꯑꯗꯨꯕꯨ ꯑꯈꯣꯏ ꯑꯈꯣꯏ ꯂꯩꯃꯤꯟꯅꯕ ꯅꯨꯄꯥ ꯑꯃꯁꯤ ꯀꯩꯅꯣ ꯇꯧꯋꯦ ꯃꯩ ꯍꯦꯛ ꯊꯥꯔꯒ ꯇꯨꯝꯕ ꯑꯃ ꯌꯥꯎꯋꯦ
ꯀꯌꯥꯅꯣ ꯃꯀꯣꯛꯇꯣ ꯌꯩꯌꯨ
ꯃꯥꯒꯤ ꯖꯒꯥꯗꯀꯣ ꯃꯥꯒꯤ ꯖꯒꯥꯗ ꯑꯗꯨꯝ ꯃꯥꯒꯤ ꯖꯒꯥꯗꯨ ꯑꯗꯨꯝ ꯊꯥꯟꯕꯅꯦꯕ
ꯎꯝ
ꯄꯨꯔꯥ ꯕꯦꯔꯥꯅꯤ ꯄꯥꯈꯪ ꯁꯥꯔꯤꯅꯦ ꯆꯍꯤ ꯅꯤꯐꯨ ꯍꯦꯜꯂꯦ ꯌꯥꯡꯈꯩ ꯁꯨꯗꯣꯔꯕꯅꯦ ꯅꯨꯄꯤ ꯊꯤꯗ꯭ꯔꯤꯕ ꯅꯨꯄꯤꯗꯤ ꯀꯣꯏꯕꯅꯦ ꯑꯗꯨꯒ ꯅꯨꯄꯤ ꯀꯣꯏꯕ ꯅꯨꯄꯤ ꯊꯤꯗꯣꯏꯅꯤꯗꯤ ꯈꯟꯗꯕꯅꯦꯕ
ꯑꯣ ꯍꯣ
ꯄꯥꯈꯪ ꯁꯥꯔꯤ ꯍꯥꯏꯁꯤꯅꯤ ꯆꯍꯤ ꯌꯥꯡꯈꯩ ꯌꯧꯗꯣꯔꯕ ꯎꯝ ꯍꯨꯝ
ꯅꯪ ꯊꯤꯕꯤꯈ꯭ꯔꯣꯅꯦ
ꯍꯨꯝ ꯅꯨꯄꯤꯒꯤ ꯉꯟꯅ ꯊꯤꯗꯣꯛꯀꯗꯕꯅꯤꯅꯦ ꯆꯍꯤ ꯀꯨꯟꯊ꯭ꯔꯥ ꯀꯨꯟꯊ꯭ꯔꯥꯅꯤꯊꯣꯏ ꯀꯨꯟꯊ꯭ꯔꯥꯍꯨꯝꯗꯣꯏ ꯑꯗꯥꯏꯗ ꯌꯥꯡꯈꯩ ꯅꯤꯐꯨ ꯍꯦꯛꯈ꯭ꯔꯗꯤ ꯊꯦꯡꯃꯟꯈ꯭ꯔꯦꯕ ꯅꯠꯇ꯭ꯔꯣ
ꯃꯥꯅꯦ ꯃꯥꯅꯦ
ꯊꯤꯔꯁꯨ ꯑꯉꯥꯡ ꯅꯨꯄꯤ ꯑꯉꯥꯡ ꯂꯩꯔꯁꯨ ꯅꯨꯄꯤ ꯑꯉꯥꯡꯗꯣ ꯌꯣꯛꯈꯠꯄꯗ ꯀꯩꯅꯣ ꯇꯧꯋꯦ ꯆꯍꯤ ꯆꯍꯤꯗꯣ ꯍꯣꯢ ꯆꯥꯟꯅꯒ꯭ꯔꯦ ꯑꯩꯈꯣꯏꯒꯤ ꯑꯥꯏ ꯕꯤ ꯁꯤ ꯁꯤ ꯍꯥꯏꯗꯤ ꯄꯥꯁꯇꯔꯗ ꯋꯥꯔꯤ ꯑꯃ ꯂꯩꯕ ꯅꯨꯄꯤ ꯊꯦꯡꯅ ꯊꯤꯕꯒꯤꯀꯣ
ꯎꯝ
ꯋꯥꯔꯤ ꯑꯃ ꯂꯩꯕꯅꯦ ꯊꯦꯡꯅ ꯊꯤꯕꯁꯦ ꯐꯠꯇꯦ ꯑꯦꯅ ꯃꯥꯁꯨ ꯍꯧꯖꯤꯛ ꯃꯥ ꯊꯦꯡꯅ ꯊꯤꯕꯒꯤ ꯀꯩꯅꯣ ꯇꯧꯋꯦ ꯑꯉꯥꯡꯗꯣ ꯆꯍꯤ ꯀꯌꯥꯅꯣ ꯈꯨꯛꯇꯪ ꯉꯥꯏꯔꯤꯕꯅꯦꯕ
ꯎꯝ
ꯑꯗꯨꯅ ꯑꯩꯈꯣꯏꯅ ꯅꯨꯄꯤ ꯌꯨꯝ ꯄꯥꯟꯕ ꯍꯥꯏꯁꯦ ꯑꯩꯈꯣꯏꯅ ꯌꯨꯝ ꯄꯥꯟꯗ꯭ꯔꯤ ꯐꯥꯎꯗꯤ ꯆꯍꯤ ꯂꯤꯔꯒ ꯌꯨꯝ ꯄꯥꯟꯕꯗꯣ ꯑꯗꯨꯒꯤ ꯀꯔꯤ ꯍꯥꯏꯁꯤꯔꯥ ꯈꯨꯗꯣꯡ ꯆꯥꯗꯦ ꯍꯥꯏꯕꯗꯨ ꯈꯪꯉꯣꯏ ꯍꯥꯏꯕ ꯑꯩ ꯍꯥꯏꯒꯦꯕ ꯑꯩꯈꯣꯏꯅ ꯍꯌꯦꯡꯋꯥꯏ ꯂꯤꯔꯒ ꯌꯨꯝ ꯌꯨꯝ ꯄꯥꯟꯕꯩ ꯃꯇꯨꯡ ꯂꯤꯔꯒ ꯌꯨꯝ ꯄꯥꯟꯕꯁꯦ ꯐꯠꯇꯦꯀꯣ ꯐꯠꯇꯦꯀꯣ ꯋꯥꯈꯜꯗꯣ ꯑꯗꯨꯝ ꯑꯗꯨꯝ ꯀꯣꯟꯅ ꯂꯥꯛꯑꯦ ꯍꯥꯏꯕ ꯍꯧꯖꯤꯛ ꯍꯧꯖꯤꯛꯇꯤ ꯀꯩꯁꯨ ꯈꯜꯂꯣꯏ ꯍꯥꯏꯕꯀꯣ ꯑꯗꯨꯅꯅꯦ ꯃꯤ ꯈꯔꯅ ꯃꯇꯝ ꯆꯥꯅ ꯂꯨꯍꯣ ꯨ ꯍꯣꯡꯉꯣ ꯃꯇꯝ ꯆꯥꯅ ꯂꯨꯍꯣꯡꯉꯣ ꯍꯥꯏꯕꯗꯨ ꯈꯪꯉꯕ
ꯎꯝ ꯈꯪꯉꯦ ꯈꯪꯉꯦ
ꯑꯆꯨꯝꯕ ꯋꯥꯐꯝꯅꯤ ꯅꯪ
ꯅꯪꯁꯨ ꯃꯨꯟꯅ ꯈꯜꯂꯣ ꯆꯍꯤ ꯅꯪꯕꯨꯗꯤ ꯑꯉꯥꯡꯕꯨꯗꯤ ꯑꯣꯏꯔꯦ ꯑꯗꯨ ꯑꯣꯏꯔꯁꯨ ꯅꯨꯄꯤꯁꯦ ꯆꯍꯤ ꯀꯨꯟꯊ꯭ꯔꯥ ꯌꯧꯈ꯭ꯔꯒꯗꯤ